ꯍꯜꯂꯣ ꯇꯥꯕ꯭ꯔꯣ ꯇꯥꯕ꯭ꯔꯣ꯫ ꯀꯃꯥꯏ ꯀꯃꯥꯏ ꯇꯧꯔꯤꯒꯦ꯫ ꯎꯝ ꯉꯁꯥꯏ ꯋꯥꯏ꯫ ꯋꯥꯔꯤ ꯁꯥꯟꯅꯔꯛꯗꯥꯏ ꯑꯩꯗꯨꯁꯨ ꯁꯣꯝ ꯅꯥꯀꯟꯗ꯫ ꯊꯕꯛ ꯑꯃ ꯂꯥꯛꯄ ꯑꯗꯨꯅ ꯆꯠꯇꯄ ꯌꯥꯗꯗꯅ ꯆꯠꯂꯨꯔꯦ ꯉꯥꯛꯇ ꯀꯔꯤ ꯀꯃꯥꯏ ꯆꯥꯛ ꯏꯁꯤꯡꯒ ꯀꯩꯀꯥ ꯀꯃꯥꯏꯅ ꯇꯧꯔꯒꯦ ꯆꯥꯛ ꯏꯁꯤꯡꯒ ꯆꯥꯔꯕꯣ ꯎ
ꯁꯥꯁꯥꯕꯤ
ꯀꯩꯅꯣ ꯇꯧꯔꯤ ꯀꯣꯜ ꯂꯤꯛ ꯐꯤꯡꯒꯤ ꯇꯧꯔꯤ ꯆꯥꯛ ꯆꯥ ꯁꯤꯔꯥꯅ
ꯆꯥꯛꯁꯤ ꯂꯥꯡꯈꯠꯂꯛꯀꯨꯝ ꯇꯧꯋꯦꯅ ꯆꯥꯛꯁꯤ ꯊꯣꯡꯉꯁꯤꯔꯒ ꯇꯧꯔꯝꯃꯤꯕꯅꯤ ꯒꯦꯝ ꯁꯥꯟꯅꯔꯝꯃꯅꯤ ꯁꯥꯀ ꯊꯣꯡꯅꯅꯤ ꯍꯧꯖꯤꯛ ꯀꯔꯤ ꯨ ꯌꯦ ꯈꯜꯂꯤꯕꯅꯤ ꯃꯇꯥꯑꯣꯅꯤ ꯀꯩ ꯀꯩ ꯥꯛ ꯏꯁꯤꯡꯒ ꯆꯥꯔꯕ꯭ꯔꯣ ꯑꯁ ꯏꯊꯟꯗ ꯂꯩꯕꯁꯤꯗꯤ ꯀꯩꯅꯣꯝ ꯇꯧꯋꯦ ꯀ ꯆꯔꯤ ꯅꯗ ꯍꯋꯥꯏꯁꯦ ꯍꯋꯥꯏꯗꯨꯣ ꯉꯔꯥꯡ ꯇꯤꯡꯉꯝꯕꯅꯦꯕ ꯈꯪꯕꯏ ꯅꯠꯇꯦ ꯉꯔꯥꯡ ꯅꯠꯇꯦ ꯅꯍꯥꯟ ꯇꯤꯡꯉꯝꯕ ꯑꯗꯨꯒ ꯐ꯭ꯔꯤꯖ ꯃꯅꯨꯡ ꯊꯝꯕ ꯑꯔꯃꯨ ꯀꯥ ꯑꯣꯈꯔꯦ ꯍꯣꯡꯒꯦ ꯇꯧꯃꯦ ꯅꯧꯁꯤꯔꯥꯁꯤ ꯅ ꯇꯧꯔꯝꯕ ꯑꯗꯨꯝ ꯀꯥꯎꯔꯦ ꯑꯗꯩꯗꯤ ꯀꯩꯅꯣ ꯇꯧꯔꯦ ꯄꯖꯤ ꯇꯔꯨꯝ ꯊꯝꯃꯅꯨꯅꯦ ꯁꯨꯝꯗꯤ ꯌꯦꯡꯗ꯭ꯔꯦ ꯏꯁꯤꯡꯗꯨꯒ ꯀꯩꯀ ꯑꯗꯨꯝ ꯄꯨꯜꯂꯞ ꯐ꯭ꯔꯤ ꯆꯣꯜꯂꯦꯅꯦꯗꯣ ꯍꯖꯥꯔ ꯌꯥꯗꯔꯦ ꯍꯧꯖꯤꯣꯏ ꯃꯁꯥꯏ ꯑꯗꯨꯝ ꯄꯨꯊꯣꯛꯑ ꯊꯝꯕꯅꯦ ꯍꯧꯖꯤ ꯍꯧꯖꯤꯣꯏꯕꯨꯗꯤ ꯀꯪꯗꯈ꯭ꯔꯦ ꯑꯥꯏꯁꯨ ꯄꯨꯂ ꯄꯒ ꯍꯧ ꯀꯩꯅꯗꯧꯦ ꯀ ꯇꯥꯏ ꯊꯅ ꯀꯩꯅꯣ ꯀꯩꯅꯣꯖꯋꯥꯏ ꯑꯩ ꯅꯉꯣꯟꯗ ꯀꯩꯅꯣꯝ ꯍꯪꯉꯝꯗꯥꯏꯔꯦ ꯑꯩꯃ ꯇꯥꯡꯥꯡꯅꯅ ꯃꯤ ꯣꯂ ꯇ꯭ꯔꯥ ꯉ ꯀꯅꯥ ꯀꯅꯥ ꯣꯂ ꯌꯥꯅ ꯇꯗ ꯀꯌꯥ
ꯖꯥꯔꯦ ꯕꯖꯥ ꯊ ꯃꯥꯡꯉꯦꯕ ꯌꯥꯝꯅ ꯑꯣ ꯄꯩꯁꯥꯗꯕꯗꯗ ꯄꯩꯁꯥ ꯂꯣꯏꯁꯤꯜꯂꯦ ꯍꯥꯏꯕꯁꯨ ꯌꯥꯎꯔꯝꯕ ꯈꯔꯁꯤꯁꯨ ꯗ ꯂꯣꯏꯅ ꯇꯧꯔꯤꯁꯦ ꯊꯝꯕ ꯄꯩꯁꯥꯁꯤ ꯗꯔꯀꯥꯔ ꯐꯖꯅ ꯑꯣꯏꯔꯦ ꯍꯥꯏꯇꯥꯔꯦ ꯑꯗꯣ ꯀꯩꯗꯧꯔꯤꯅꯣ ꯍꯧꯖꯤꯕꯣ ꯀꯥ ꯌꯥꯝ ꯆꯤꯛꯄ ꯃꯥꯜꯂꯦ ꯑꯋꯥꯡ ꯃꯈꯨꯟ ꯑꯝꯇ ꯇꯥꯔꯤ ꯅ ꯔꯣꯃꯦ ꯇꯨ ꯀ ꯂꯔꯒꯦ ꯀꯩꯅꯣ ꯀꯩꯅꯣ ꯑꯩꯅ ꯍꯪꯒꯦ ꯇꯧꯔꯝꯕꯅꯤꯅꯦ ꯅꯪꯉꯣꯟꯗ ꯀꯩꯅꯣꯝꯃ ꯀꯣꯆꯤꯡ ꯆꯠꯂꯦ ꯑꯗꯨꯗ ꯑꯥ ꯀꯔꯤ ꯅꯣꯏ ꯀꯣꯆꯤꯡꯒꯤ ꯐꯤ ꯀꯩ ꯀꯌꯥꯔꯣ ꯀꯃꯥꯏꯅ ꯇꯧꯒꯦ ꯑꯩ ꯅꯪ ꯆꯠꯂꯤꯗꯨꯅ ꯀꯋꯥꯏꯗꯅꯣ ꯍꯥꯏꯗꯤ ꯑꯃ ꯀꯔꯣ ꯗꯦꯜꯂꯤꯒꯤ ꯀꯣ ꯀꯣꯆꯤꯡ ꯌꯥꯝ ꯇꯧꯔ ꯂꯩꯕ ꯃꯐꯝꯗꯨꯣ ꯀꯌꯥꯕ ꯀꯥꯎꯔꯦꯅꯦ ꯀꯔꯣ ꯕ ꯀꯔꯣ ꯕ ꯀꯔꯣ ꯅꯪ ꯀꯩꯗꯣ ꯑꯗꯨ꯭ꯔꯣ ꯅ ꯑ ꯀꯦꯕ ꯑꯃ ꯃꯃꯤ ꯑꯥꯏꯁ ꯀꯩꯅ ꯇꯧꯕꯐꯝ ꯂꯩꯐꯝꯗꯨꯣ ꯀꯥꯎꯈ꯭ꯔꯦ ꯃꯃꯤꯡꯗꯣ ꯀꯋꯥꯏꯗꯅꯣ ꯅꯪ ꯑꯃ ꯀꯣꯆꯤꯡꯗꯗ
ꯑꯩ ꯀꯣꯤꯡ ꯁꯤ ꯀꯩꯅꯣꯗꯅꯦ ꯀꯩ ꯀꯦ ꯃꯨꯅꯤꯀꯥꯗꯅꯦ ꯀꯣꯜ ꯀꯔꯜ ꯊ ꯇꯧꯁꯤꯔꯥ ꯈꯜꯂꯝꯕꯅꯦ ꯑꯗꯣ ꯑꯩꯈꯣꯏ ꯍꯥꯏꯗꯤ ꯁꯤꯗꯩ ꯆꯠꯄꯗꯣ ꯐꯔꯛꯇꯗꯔꯗ ꯑꯗꯨꯅ ꯑꯅꯛꯄ ꯌꯦꯡꯉꯦ ꯑꯅꯛꯄ ꯌꯦꯡꯉꯒ ꯑꯩꯈꯣꯏꯁꯤ ꯑꯅꯛꯄꯖꯥ ꯀꯟꯋꯥ ꯀꯦꯗꯤ ꯀꯄꯁ ꯍꯥꯏ ꯑꯃꯃꯦ ꯑꯖ ꯑꯁ ꯁꯋꯥꯏ ꯀꯩꯅ ꯍꯥꯏ ꯃꯥꯅ ꯃꯥꯕꯨ ꯍꯧꯖꯤ ꯀꯩꯅꯝ ꯇꯧꯔ ꯐꯦꯁꯣꯂ ꯑꯣꯗ ꯑ ꯀꯗꯤ ꯀꯁꯦ ꯆꯂ ꯂꯒ
ꯍ ꯌꯥ ꯑꯗꯨ ꯑꯗꯨꯃꯥꯏꯅ ꯆꯠꯂꯦ ꯍꯣꯏ ꯀꯌꯥꯅꯣ ꯂꯧꯕꯗꯣ ꯅꯍꯥꯟ ꯑꯦꯠꯃꯤꯁꯟ ꯇꯧꯋꯦ ꯑꯩꯔꯣ ꯀꯩꯅꯣ ꯑꯣꯐꯔ ꯇꯧꯔꯒ ꯂꯧꯈꯤꯕꯅꯦꯕ ꯍꯥꯏꯗꯤ ꯏꯠ ꯃꯌꯥꯗ ꯑꯗꯨꯋꯥꯏꯗ ꯃꯣꯏ ꯂꯤꯁꯤꯡ ꯑꯍꯨꯝꯂꯥ ꯑꯗꯨꯃꯥꯏꯅ ꯀꯩꯅꯣ ꯑꯣꯐꯔ ꯄꯤꯌꯦ ꯂꯤꯁꯤꯡ ꯑꯁꯦꯡꯕꯗꯤ ꯑꯩꯠꯇꯤꯟ ꯂ ꯅꯥꯏꯟꯇꯤꯟ ꯂꯥꯏ ꯑꯗꯨꯃꯥꯏꯅ ꯑꯣꯏꯕꯅꯦ ꯑꯍꯨꯝꯂ ꯑꯗꯨꯥꯏ ꯑꯣꯐꯔ ꯇꯧꯔ ꯂꯧꯈꯔꯦ ꯃꯣꯏ ꯂꯏ ꯀꯩ ꯀ ꯑꯗꯨ ꯑꯗꯨꯝꯄꯒ ꯃꯣꯔꯅꯤꯡ ꯏꯚꯅꯤꯡ ꯕꯤ ꯑꯦꯁ ꯑꯦꯥꯏ ꯂꯩ ꯃꯅꯦ ꯑꯩꯗꯤ ꯀꯩꯅꯣ ꯆꯠꯂꯦ ꯑꯥ ꯃꯣꯔꯅꯤꯡꯒꯤꯗ ꯆꯠꯂꯦ ꯄꯨꯡ ꯃꯥꯄꯜ ꯃꯈꯥꯏꯗ ꯍꯧꯋꯦꯕ ꯑ ꯆꯂꯦ ꯑꯗꯨꯔꯒ ꯥꯔꯣ ꯥꯔꯣ ꯅꯤꯄꯨꯔꯣ ꯍꯥꯏ ꯅꯥꯏꯟ ꯊꯥꯔꯇꯤꯗꯒꯤꯩ ꯍꯧꯔꯒ ꯀꯩꯅꯣꯗ ꯂꯣꯏꯕ ꯀꯦꯒ ꯏ ꯄꯇꯤꯗ ꯂꯣꯏꯕꯥ ꯑꯗ ꯑꯦ ꯈꯣꯀꯣ ꯎꯝ ꯅꯪ ꯀꯣꯟꯒ ꯀꯣꯟꯒꯇꯅ ꯃꯥꯅꯥ ꯃꯤ ꯅꯍꯣꯅ ꯇꯨ ꯏꯖꯗꯥꯨ ꯇꯧ ꯇꯅ ꯑꯋꯥ ꯑ ꯅꯣꯡꯃ ꯏꯕꯥꯅꯤ ꯚꯣꯏꯁꯇꯣ ꯀꯗꯥꯏꯗꯅꯣ ꯃꯤ ꯑꯃꯅ ꯇꯥꯕꯅꯣ ꯀꯩꯅꯣ ꯅꯣꯏ ꯋꯥꯅꯤ ꯅꯈꯣꯟ ꯆꯞ ꯃꯥꯟꯅꯩ ꯑꯣ ꯒꯦꯝꯗ ꯃꯥꯥꯟꯂꯅꯤ ꯒꯦꯝꯗ ꯁꯥꯟꯅ ꯀꯥꯟꯗ ꯑꯗꯨ ꯒꯦꯝꯗꯅꯁꯨ ꯏꯕꯥ ꯅꯣꯡꯃ ꯑꯃ ꯃꯈꯣꯟ ꯆꯞ ꯃꯥꯟꯅꯩ ꯍꯥꯏ ꯠꯇꯕ ꯌꯥ ꯆꯠꯂꯦ ꯑꯣ ꯀꯣꯆꯤꯡꯤꯡꯗ ꯄꯨꯡ ꯕꯥꯔꯣ ꯃꯈꯥꯏ ꯑꯗꯥꯏꯗꯥ ꯂꯣꯏꯔꯦ ꯅꯦ ꯀꯣꯆꯤꯡ ꯅꯣꯡꯃꯗ ꯁꯕꯖꯦꯛ ꯑꯅꯤꯅꯤ ꯇꯧꯋꯦ ꯃꯥ ꯇꯔꯦ ꯑꯗꯦ ꯍꯦ ꯀ ꯌꯥꯔꯅ ꯃꯥꯏꯟꯇꯣꯇꯥꯔꯦ ꯅꯪꯗꯤ ꯀꯃꯥꯏꯅ ꯇꯧꯗꯣꯏꯕ ꯀꯣꯆꯤꯡꯗ
ꯍꯧꯖꯤꯡꯅ ꯀꯩꯅꯣ ꯑꯩ ꯑꯦꯛꯖꯥꯝ ꯂꯣꯏꯔꯒ ꯌꯦꯡꯅꯦ ꯑꯦꯛꯖꯥꯝꯜ ꯂꯩꯔ ꯍꯜꯂꯣ ꯑꯩꯔꯣꯜ ꯇꯥꯏꯕ ꯔꯨꯔꯦꯟ ꯀꯩꯀꯥꯔꯣ ꯍꯥꯟ ꯌꯦꯉꯅꯤ ꯔꯦꯠꯇꯨ ꯌꯦꯡꯉꯒ ꯂꯩꯐꯝꯒꯤ ꯃꯇꯨꯡ ꯏꯟꯅ ꯇꯧꯗꯣꯏꯔꯥ ꯅꯠꯇ꯭ꯔꯒꯅ ꯆꯤꯗꯔ ꯀꯥꯏ ꯆꯨ ꯀꯅꯗꯔꯦ ꯈꯪꯗꯦ ꯑꯗꯨꯅꯤ ꯀꯃꯥꯏꯅ ꯇꯧꯅꯤ ꯍꯥꯏꯇꯥꯔꯦꯦꯟ ꯑꯩꯁꯨ ꯑꯣꯟꯂꯥꯏꯟ ꯂꯧꯕꯤꯔ ꯑꯗꯨ ꯀ ꯄꯩꯁꯥꯗꯨ ꯍꯥꯏ ꯈꯔꯕꯨꯗꯤ ꯐꯩ ꯑꯩꯅ ꯑꯩꯈꯣꯏꯁꯤ ꯆꯥꯟꯗꯤꯒꯔꯤꯗ ꯑꯃ ꯍꯪꯉꯦ ꯑꯗꯨꯏꯗꯨꯔ ꯑꯩꯈꯣꯏ ꯏ ꯃꯥꯟꯅꯕꯈꯩꯁꯨ ꯀꯣꯆꯤꯡ ꯇꯧꯋꯦ ꯑꯗꯨꯗ ꯑꯩꯅ ꯑꯅꯤꯔꯣ ꯍꯪꯕꯗꯣ ꯑꯗꯣ ꯃꯣꯏꯗꯣ ꯀꯌꯥ ꯂꯧꯔꯦ ꯍꯥꯏ ꯃꯣꯏ ꯇ꯭ꯋꯦꯟꯇꯤ ꯐꯣꯔ ꯍꯥꯏꯕ꯭ꯔꯥ ꯇ꯭ꯋꯦꯟꯇꯤ ꯐꯥꯏꯚ ꯍꯥꯏꯕ꯭ꯔꯥ ꯑꯗꯨꯃꯥꯏ ꯅꯣꯏꯗꯣꯏꯅꯕꯨꯗꯤ ꯇꯥꯕ ꯌꯥ ꯍꯥꯏꯔꯦ ꯑ ꯈꯪꯗꯦ ꯐꯤꯖꯤꯀꯦꯜꯂꯤ ꯑꯗꯨꯝ ꯇꯥꯕ ꯇꯥꯍꯜꯂꯦꯗ ꯑꯗꯨ ꯍꯥꯏꯕ ꯇꯥꯔꯦ ꯐꯤꯖꯤꯀꯦꯜꯗ ꯆꯠꯄ ꯍꯥꯏꯔꯦ ꯑꯩ ꯄꯩꯁꯥꯒ ꯂꯩꯇꯕ ꯑꯣꯟꯂꯥꯏꯟ ꯂꯧꯕꯤꯔꯛ ꯅꯠꯇ꯭ꯔꯣ ꯅꯅ ꯒꯔ꯭ꯖꯨꯌꯥꯁꯟ ꯂꯣꯌꯔꯥꯒꯥ ꯊꯥ ꯑꯃ ꯑꯅꯤ ꯄꯥꯇꯟꯗ ꯂꯈꯪꯗꯦꯔ ꯑꯣ ꯁꯤꯟꯗꯒꯔ ꯊꯧ ꯌꯥꯎ ꯐꯔꯣ ꯍꯥꯏ ꯈꯜꯑꯣꯅꯤ ꯄꯩꯁꯥꯁꯤ ꯌꯥꯝꯅ ꯄꯩꯁꯥꯒꯤ ꯄꯩꯁꯥ ꯉꯇꯔꯦꯅꯦ ꯍꯧꯖꯤꯛꯀꯥꯟ ꯏꯤꯔꯝ ꯈꯨꯗꯤꯡꯗ ꯄꯩꯁꯥ ꯆꯪꯗ ꯔꯦ ꯏ ꯃꯗ ꯋꯥ ꯔꯦ ꯂꯥ ꯂꯔꯕ ꯀꯣꯏ ꯗꯤ ꯁꯥ ꯑꯗꯨ ꯆꯥꯏ ꯇꯧꯔꯤꯁꯦ ꯁꯕꯅꯝꯕꯔ ꯃꯂꯒ ꯆꯥꯕ ꯊꯛꯄꯁꯤꯁꯨ ꯌꯥꯗꯕꯅꯤꯅ ꯍꯩ ꯃꯍꯤꯁꯦ ꯀꯔꯤꯗꯦ ꯀꯔꯥꯡꯗꯩ ꯑꯗꯨꯝ ꯈꯪꯗꯦ ꯈꯪꯗꯦ ꯀꯃꯥꯏꯅ ꯍꯨꯝꯗꯣꯏꯅꯣ ꯀꯣꯆꯤꯡꯅ ꯀꯛꯆꯤꯡꯒꯤ ꯊꯥꯎꯧꯕ ꯍꯧꯖꯤꯛ ꯍꯧꯖꯤꯛ ꯐꯥꯎꯕ ꯊꯤꯡꯅꯕ ꯍꯣꯠꯅꯕꯗꯦ ꯑꯋꯥꯕ ꯑꯃ ꯑꯣꯏꯔꯤ ꯍꯥꯏꯇꯥꯔꯦ ꯏꯇꯥꯎ ꯆꯍ ꯍꯣꯏꯗꯤ ꯈꯔꯕꯨ ꯅꯨꯡꯉꯥꯏꯅꯕꯨ ꯂꯩꯔꯤ ꯑꯈꯣꯏ ꯌꯥ ꯀꯦ
ꯀꯃꯥꯏ ꯇꯧ ꯀꯦꯋꯥ ꯂꯥꯆꯦ ꯈꯔ
ꯈꯔ ꯀꯃꯅꯦ ꯈꯣꯏꯊꯣꯛ ꯈꯣꯠꯇꯣꯛꯇꯅ ꯇꯧꯔꯒ ꯈꯔ ꯅꯨꯡꯉꯥꯏꯅ ꯂꯩꯗꯧꯅꯁꯨ ꯈꯗꯤ ꯁꯦꯝꯖꯤꯅ ꯌꯥꯗꯦꯔꯣ ꯑꯗꯨ ꯈꯔ ꯆꯠꯄꯣꯏ ꯄ꯭ꯂꯥꯟ ꯈꯔ ꯇꯧꯔꯣ ꯀꯩꯅꯣ ꯆꯠꯄꯒꯤ ꯄ꯭ꯂꯥꯟ ꯈꯔ ꯇꯧꯔ ꯇꯥꯔ ꯑꯗꯨ ꯇꯥꯔꯗꯤ ꯑꯩꯈꯣꯏꯁꯨ ꯈꯔ ꯍꯥꯏꯔꯤ ꯂꯩꯇ꯭ꯔꯣꯁꯨꯔ ꯀꯔꯤꯅꯣ ꯀꯔꯣ ꯂ꯭ꯔ ꯇꯧꯔꯒ ꯀꯩꯅꯣꯝꯗꯤ ꯍꯣꯠꯅꯔꯛꯀꯅꯤ ꯈꯤꯇꯪ ꯀꯣꯏꯊꯣꯛ ꯂꯥꯊꯣꯛꯊꯣꯛ ꯋꯥꯀꯟ ꯈꯤꯇꯪ ꯐ꯭ꯔꯦꯁ ꯑꯣꯏꯅ ꯅꯪꯅ ꯈꯔ ꯁꯤꯟ ꯂꯥꯡꯂꯣ ꯍꯌꯦꯅ ꯇꯧꯕꯗ ꯅꯠꯇ꯭ꯔꯣ
ꯍꯣꯏ ꯌꯥꯗ ꯈꯪꯗꯦꯁꯨ ꯑꯩꯁꯨ ꯁꯨꯅꯒꯦ ꯌꯥ ꯇꯔꯦ ꯌꯦꯁꯨ ꯑ ꯂꯒ ꯀꯅꯥ ꯍ ꯑꯥꯔꯃꯤ ꯑꯣ ꯏꯕꯥꯅꯤ ꯅꯁ ꯑꯣꯏꯔꯣ ꯁꯥꯟꯅꯔꯝꯃꯣꯏꯔꯣ ꯀꯩꯅꯣꯅꯦ ꯀꯌꯥ ꯀꯌꯥ ꯑꯥ ꯂꯨ ꯋꯥ ꯍꯣꯏ ꯑꯅꯛ ꯑꯅꯛꯄꯗ ꯍꯥꯏꯗꯤ ꯌꯥꯝ ꯀꯥ ꯍꯦꯟꯅꯗꯤ ꯆꯪꯉꯣꯏꯗꯕ ꯑꯗꯨꯒꯨꯝꯕ ꯍꯥꯏꯗꯤ ꯍꯥꯏꯗꯤ ꯕꯖꯦꯠ ꯌꯥꯝ ꯆꯪꯉꯣꯏꯗꯕ ꯑꯗꯨꯒꯨꯝꯕ ꯈꯤꯇꯪ ꯆꯠꯄꯗꯤ ꯌꯥꯏ ꯌꯥꯝ ꯀꯥꯏ ꯀꯩꯅ ꯇꯧꯕ ꯅꯠꯇ ꯍꯥꯏꯔꯤ ꯃꯄꯥꯜꯗ ꯃꯥ ꯃꯅꯤꯄꯨꯔ ꯌꯧꯕ ꯇꯥꯔꯦ ꯑꯃꯨꯛ ꯑꯗꯨꯗ ꯐ꯭ꯂꯥꯏꯠ ꯇꯣꯡꯉ ꯂꯥꯛꯄ ꯍꯥꯏꯁꯦ ꯄꯩꯁꯥꯅꯤꯗꯣ ꯑꯗꯨ ꯐ꯭ꯂꯥꯏꯠ ꯀ ꯂꯤꯁꯤꯡꯅꯤ ꯄꯥꯅ ꯆꯪꯤꯚꯏꯦ ꯂꯤꯁꯤꯡ ꯅꯤꯄꯥꯟ ꯈ ꯁꯤꯗꯒꯤ ꯆꯠꯂ ꯇꯥꯔꯦ ꯑꯐꯝ ꯑꯃꯗꯤ ꯀꯣꯏ ꯆꯥꯅꯤ ꯗꯦꯝ ꯄꯅꯅꯤ ꯄꯅꯅ ꯑꯗꯣ ꯍꯥꯏ ꯌꯣꯒꯤ ꯇꯔꯦ ꯇꯤꯀꯦꯠ ꯀꯛꯄꯗ ꯅꯤꯄꯥꯟꯗ ꯆꯪꯈꯤꯗꯅꯦꯃꯨꯠꯇ꯭ꯔꯣ ꯀꯣꯏ ꯑꯔꯁꯤ ꯂꯔꯦ ꯂꯑꯣ ꯂꯥꯛꯑꯣ ꯈꯔ ꯇꯨ ꯑꯩ ꯋꯥꯗꯤ ꯁꯤꯂ ꯆꯠꯄ ꯌꯥꯕ ꯆꯠꯍꯧꯔꯁꯤ ꯑꯣꯏꯍꯧꯔꯁꯤ ꯑ ꯃꯣ ꯇ ꯏꯕ ꯄꯨꯟꯆꯅꯤꯅ ꯀꯥꯔꯃꯦ ꯂꯣꯏꯁꯤꯜꯂ ꯂꯥꯏꯔꯤꯛ ꯄꯥꯑꯒ ꯑꯗꯗꯒꯤ ꯊꯕꯛ ꯑꯃ ꯇꯧꯔꯒ ꯆ ꯐꯅꯥꯀꯣ ꯄ ꯌꯥꯔ ꯆꯂꯣ ꯆꯥꯔꯦ ꯀꯣꯂ ꯂꯨꯁꯤꯡꯕꯤꯔꯣ ꯁꯛꯄꯨꯗꯤ ꯑꯩꯗꯤ ꯇꯧꯍꯧꯔꯁꯤ ꯑꯩꯅ ꯂꯩꯔꯦꯀꯣ ꯂꯑꯣ ꯂꯥꯛꯑꯣ ꯑꯗꯣ ꯑꯩ ꯊꯝꯃꯒꯦ ꯀꯣ